ꯑꯧ ꯀꯩꯁꯨ ꯇꯧꯗꯦ ꯅꯪꯗꯤ
ꯑꯩ ꯍꯧꯖꯤꯛ ꯆꯥꯛꯆꯥ ꯇꯣꯛꯑꯒ ꯇꯦꯔꯦꯁꯇ ꯐꯝꯃꯦ
ꯑꯣ ꯀꯩ ꯏꯁꯥꯡ ꯆꯕ꯭ꯔꯣ ꯍꯣꯏ ꯆꯥꯈ꯭ꯔꯦ
ꯑꯣ ꯑꯩꯗꯣ ꯀꯩꯅꯣ ꯑꯣꯛ ꯃꯈꯣꯡꯗꯣ ꯑꯗꯨ ꯆꯥꯏꯌꯦ
ꯑ ꯑꯆꯥ ꯍꯥꯎꯕ꯭ꯔꯣ ꯎꯝ ꯕꯤꯟꯁꯒ ꯑꯂꯨ ꯐ꯭ꯔꯥꯏ ꯆꯥꯏꯑꯦ
ꯑꯣ ꯍꯥꯎꯋꯦꯅꯦ ꯍ
ꯍꯣꯏ ꯑꯗꯨꯝ ꯍꯥꯎꯋꯦ
ꯀꯩ ꯄꯧꯔꯝꯃꯤ ꯎꯝ
ꯀ꯭ꯔꯤꯁꯨ ꯇꯧꯗꯦ ꯑꯗꯨꯝ ꯇꯨꯝꯔꯒ ꯂꯩꯕꯅꯦꯗ ꯑꯗꯨꯝ ꯇꯨꯝꯔꯒ ꯂꯩꯌꯦ ꯀ꯭ꯔꯤ ꯇꯧꯕ꯭ꯔꯣ ꯅꯪꯗꯤ
ꯑꯩꯖꯨ ꯀꯔꯤꯝꯇ ꯇꯧꯗꯦꯗ ꯍꯧꯖꯤꯛꯇ ꯊꯕꯛ ꯇꯣꯛꯑꯒ ꯆꯥꯛ ꯆꯥꯔꯒ ꯇꯦꯔꯦꯁꯇ ꯃꯊꯛꯇ ꯂꯩꯕ
ꯑꯆꯥ ꯐꯌꯦ ꯐꯌꯦ ꯀ꯭ꯔꯤ ꯀ꯭ꯔꯤ ꯇꯧꯔꯤꯔꯣ ꯍꯧꯖꯤꯛꯇꯤ
ꯎꯝ ꯎꯝ ꯊꯣꯏꯗꯣꯛꯅ ꯀꯩꯝꯇꯁꯨ ꯇꯧꯔꯣꯏꯗ ꯎꯝ ꯂꯣꯛ ꯊꯨꯡꯕꯒꯤꯔꯥ ꯀꯩꯅꯣ ꯈꯪꯗꯦ ꯅꯞꯁꯦ ꯑꯗꯨꯝ ꯇꯥꯔꯒ ꯂꯩ ꯑꯗꯨꯒꯤ ꯅꯨꯡꯉꯥꯏꯇꯕ
ꯍ
ꯀꯩ ꯀꯩ ꯇꯧꯔꯒꯦ ꯉꯁꯤꯗꯤ
ꯎꯝ ꯀꯔꯤꯁꯨ ꯇꯧꯗꯦ ꯑꯗꯨꯝ ꯌꯨꯝ ꯃꯅꯨꯡꯗ ꯑꯗꯨꯝ ꯇꯨꯝꯃꯒ ꯂꯩꯌꯦ ꯍꯥꯏꯕ ꯇꯥꯔꯦ
ꯑꯥ ꯑꯩ ꯈꯨꯟꯗ ꯂꯩꯕ꯭ꯔꯥ ꯏꯝꯐꯥꯜꯗ ꯂꯩꯕ꯭ꯔꯥ ꯈꯨꯟꯗ ꯂꯩꯕ꯭ꯔꯥ ꯈꯨꯟꯗ ꯂꯩꯕ꯭ꯔꯣ ꯀꯗꯥꯏꯗ ꯂꯩꯒꯦ